ꯑꯩꯈꯣꯏ ꯁꯣꯝ ꯇꯥꯕꯤꯔꯕꯣ
ꯇꯖꯔꯦ ꯆꯥꯛ ꯆꯥꯕꯤꯔꯕꯣ
ꯑꯩꯈꯣꯏ ꯁꯣꯝꯖꯤ ꯆꯥꯕꯤꯔꯕꯣ ꯆꯥꯛꯁꯦ ꯆꯥꯖꯗ꯭ꯔꯤꯌꯦ ꯑꯩ ꯀꯩꯀꯥ ꯈꯔ ꯆꯥꯁꯤꯜꯂꯕ
ꯑꯣ ꯑꯩꯁꯨ ꯑꯆꯥꯕꯣꯠ ꯆꯥꯁꯤꯜꯂꯨꯕꯗꯒꯤ ꯆꯥꯛ
ꯆꯥꯛ ꯑ ꯃꯈꯥ ꯊꯥꯕꯤꯔꯣ ꯌꯥꯅꯤ
ꯈꯣꯟꯖꯦꯜꯁꯦ ꯌꯥꯗ
ꯈꯣꯟꯖꯦꯜꯁꯦ ꯌꯥꯗ꯭ꯔꯦ ꯑꯩꯒꯤ ꯀꯩꯅꯣꯁꯦ ꯔꯤꯡ ꯅꯦꯠꯋꯔꯥꯛꯁꯦ ꯈꯤꯇꯪ ꯅꯨꯡꯉꯥꯏꯇꯕꯀꯣ ꯑꯣ ꯀꯗꯥꯏꯗ ꯂꯩ ꯕꯤꯒꯦ
ꯑꯩ ꯍꯧꯖꯤꯛ ꯋꯥꯏ
ꯎ ꯑꯗꯣ ꯁꯣꯝꯗꯤ ꯌꯨꯝꯗ ꯂꯩꯕꯤꯕ꯭ꯔꯣ ꯀꯃꯥꯏꯅ ꯇꯧꯒꯦ ꯑꯥ ꯑꯩꯕꯨꯗꯤ ꯌꯨꯝꯗ ꯂꯩꯖꯩꯌꯦ ꯑꯗꯣ ꯑꯩꯅ ꯂꯩ ꯑꯃ ꯄꯨꯔꯛꯑꯣ ꯍꯥꯏꯕꯗ ꯅꯪ ꯀꯥꯎꯔꯝꯃꯅꯤꯅꯦ
ꯑꯥ
ꯂꯩꯗꯨꯗꯤ ꯅꯤꯡꯁꯤꯡꯉꯦ ꯑꯗꯣ ꯉꯁꯤ ꯅꯨꯃꯤꯗꯥꯡꯅꯤꯅ ꯑꯃꯨꯛ ꯐꯥꯔꯛ ꯇꯥꯗꯧ ꯃꯥꯜꯂꯦ ꯄꯨꯕꯗꯣ ꯍꯣꯏ ꯐꯔꯛ ꯇꯥꯔꯅꯤ ꯅꯨꯡꯗꯥꯡꯅ ꯌꯥꯔꯔꯣꯏ
ꯎꯝ
ꯑꯩꯗꯣ ꯉꯁꯤꯗꯣ ꯉꯥꯛꯇꯪꯕ ꯂꯩꯕ ꯑꯩꯈꯣꯏ ꯑꯩꯈꯣꯏ ꯏꯇꯩꯃꯒꯤ ꯅꯨꯄꯥꯗꯣ ꯂꯩꯇꯕ ꯑꯣ ꯋꯥꯔꯤꯗꯣ ꯂꯦꯞꯈꯤꯗꯧꯕ ꯃꯥꯜꯂ ꯃꯥꯜꯂ ꯍꯦꯞꯇ ꯂꯦꯞꯇꯦ ꯂꯦꯞꯄꯣꯏꯗꯕ ꯑꯣꯏꯔꯅ ꯑꯗꯨꯝ ꯃꯃꯨꯠ ꯇꯥꯅ ꯍꯥꯏꯔꯛꯑꯣ ꯂꯦꯞ ꯇꯧꯕꯈꯁꯨ ꯃꯥꯟꯕꯒꯤ ꯑꯩꯅꯁꯨ ꯑꯃꯨꯛ ꯍꯥꯏꯖꯤꯜꯂꯛꯑꯦ ꯑꯗꯣ ꯑꯃꯨꯛ ꯐꯥꯡꯖꯤꯟꯅꯅꯤ
ꯑꯩꯈꯣꯏ ꯏꯗꯣꯝꯆꯥ ꯂꯩꯕꯗꯣ ꯋꯥꯇꯔꯤꯒꯤ ꯑꯗꯨꯒꯤ ꯃꯃꯥꯡ ꯄꯔꯦꯡꯗꯅꯦꯕꯀꯣ ꯃꯣꯏꯒꯤ ꯌꯨꯝꯁꯤꯅ ꯑꯩꯈꯣꯏ ꯃꯥꯝꯃꯒꯤ ꯃꯆꯥꯅꯨꯄꯤ ꯑꯗꯨꯒꯤ ꯃꯥꯒꯤ ꯅꯨ ꯄꯥ ꯑꯣꯏꯕ ꯍꯟꯗꯛ ꯀꯩꯅꯣ ꯀꯦꯟꯁꯔ ꯇꯥꯏ ꯅꯥꯏꯌꯦꯅ
ꯑꯣ ꯌꯥꯝ ꯅꯨꯡꯉꯥꯏ ꯅꯨꯡꯉꯥꯢ ꯇꯦ ꯑꯗꯨꯗꯤ ꯅꯨꯡꯉꯥꯏꯕ ꯄꯥꯎ ꯑꯃ ꯄꯨꯊꯣꯛꯄ ꯄꯤꯔꯛꯑꯣ ꯇꯣꯄꯤꯛ ꯑꯃ ꯑꯗꯨꯒ ꯁꯥꯟꯅꯁꯦ
ꯑꯣ ꯅꯨꯡꯉꯥꯏꯕ ꯄꯥꯎꯁꯦ ꯀꯩꯁꯨ ꯂꯩꯇꯦ ꯗ ꯊꯣꯏꯅ ꯄꯩꯁꯥ ꯅꯨꯡꯁꯥ ꯈꯔ ꯃꯔꯥꯡ ꯀꯥꯏꯅ ꯐꯪꯉꯦ ꯍꯟꯗꯛꯇꯤ ꯑꯗꯨꯅ ꯀ꯭ꯔꯤꯝ ꯈꯔ ꯂꯩꯔꯦ ꯑꯗꯒꯤ ꯌꯣꯒꯥꯒꯤ ꯐꯛ ꯈꯔ ꯂꯩꯔꯦ ꯑꯗꯨꯒ ꯆꯥꯅꯕ ꯈꯔ ꯂꯩꯁꯤꯜ
ꯂꯦꯁꯜꯂꯦ ꯑꯁꯤ ꯃ ꯉꯥꯏꯔꯦ ꯁꯣꯝꯒꯤꯗꯤ ꯀꯃꯥꯏ ꯀꯃꯥꯏ ꯇꯧꯔꯤꯒꯦ ꯄꯩꯁꯥ ꯅꯨꯡꯁꯥ ꯃꯩ ꯃꯔꯥꯡ ꯀꯥꯏꯅ ꯐꯪꯕ ꯅꯠꯇ꯭ꯔꯣ ꯍꯧꯖꯤꯛꯀꯥꯟꯁꯦ ꯄꯩꯁꯥꯁꯦ ꯍꯣꯏ ꯃꯃꯥꯡ ꯐꯪꯕꯗꯒꯤ ꯗꯤ ꯍꯟꯗꯛꯅꯕꯨꯗꯤ ꯈꯤ ꯈꯤꯇꯪ ꯍꯦꯜꯂꯦ ꯍꯥꯏꯕ ꯇꯥꯔꯦ ꯑꯗꯨꯕꯨ ꯀꯥ ꯍꯦꯟꯅ ꯃꯔꯥꯡ ꯀꯥꯏꯕꯗꯤ ꯅꯠꯇꯦꯗ ꯑꯗꯨꯝ ꯌꯥꯝꯅ ꯅꯦꯝꯃꯤ ꯍꯥꯏꯕ ꯇꯥꯔꯦꯀꯣ ꯁꯨꯝ ꯑꯇꯣꯞꯄ ꯃꯈꯩ ꯌꯦꯡꯅꯔꯨꯔꯒꯗꯤ ꯑꯗꯣ ꯀꯔꯤ ꯀ꯭ꯔꯤꯝꯅꯣ ꯂꯩꯕꯤꯔꯤꯁꯤꯕꯨ ꯑꯩꯁꯨ ꯑꯩꯒꯤ ꯁꯟꯁ꯭ꯀ꯭ꯔꯤꯟꯁꯦ ꯂꯣꯏꯗꯤ ꯂꯣꯏꯁꯤꯜꯂꯛꯑꯕꯅꯦ ꯃꯥ ꯂꯩꯁꯤꯔꯅꯗꯤ ꯈꯜꯂꯤꯕꯅꯦ
ꯑꯩꯗꯣ ꯍꯟꯗꯛꯇꯣ ꯄꯂꯝꯂꯝꯒꯤ ꯑꯣꯏꯅ ꯁꯤꯖꯤꯟꯅꯔꯦ ꯁꯟꯁꯀ꯭ꯔꯤꯟꯗ ꯌꯥꯝ ꯂꯥꯏꯠ ꯑꯣꯏꯌꯦ ꯌꯥꯝꯅ ꯅꯨꯡꯉꯥꯏ ꯌꯥꯝꯅ ꯍꯦꯛ
ꯇꯩꯕꯒꯅꯦ ꯑꯩ ꯆꯨꯞꯁꯜꯂꯦ ꯑꯗꯨꯒ ꯀꯩꯁꯨ ꯌꯥꯝꯅ ꯑꯣꯏꯜ ꯑꯣꯏꯜꯁꯨ ꯌꯥꯝ ꯐꯥꯖꯤꯟꯕꯗꯣ ꯑꯣꯏꯕ ꯑꯗꯨ ꯑꯣꯏꯕ ꯇꯥꯔꯒꯗꯤ ꯂꯩꯔ ꯕꯨ ꯑꯣꯏꯔꯒꯗꯤ ꯍꯣꯔꯦꯟ ꯑ ꯀꯩꯅꯣ ꯀꯥꯞꯄꯒ ꯐꯣꯇꯣ ꯀꯥꯞꯄꯒ ꯑꯝꯇ ꯊꯥꯕꯤꯔꯛꯑꯣ ꯑꯩꯁꯨ ꯁꯨꯝ ꯌꯦꯡꯒꯦ ꯑꯗꯨꯃꯛ ꯂꯩꯔꯅꯤ ꯍꯥꯏꯕꯒꯤ ꯋꯥ ꯅꯠꯇꯕꯀꯣ ꯁꯨꯝ ꯌꯦꯡꯖꯟꯒꯦ ꯇꯧꯕꯅꯦ ꯑꯩꯁꯨ ꯑꯃ ꯂꯩꯁꯤꯔꯅꯗꯤ ꯈꯜꯂꯤꯕ ꯑꯗꯨꯒꯤꯅꯦ
ꯍꯣꯏ ꯌꯦꯡꯉꯣ ꯑꯩ ꯍꯣꯔꯦꯟ ꯊꯥꯕꯤꯔꯛꯀꯦ ꯑꯗꯨꯒ ꯑ ꯑꯩ ꯂꯥꯛꯄꯗꯤ ꯉꯝꯃꯔꯣꯏ ꯑꯁꯣꯝꯗ ꯆꯥꯛ ꯀꯧꯕꯗꯤ ꯑꯗꯨ ꯆꯠꯇꯤ ꯆꯠꯂꯔꯣꯏ ꯑꯩꯁꯨ ꯑꯩ ꯉꯁꯥꯏ ꯁꯪꯀꯔꯒ ꯊꯣꯛꯑꯒ ꯑꯆꯥꯄꯣꯠ ꯆꯥꯔꯨꯏꯌꯦ ꯑꯗꯨꯒꯤ
ꯑꯗꯨꯒꯤ ꯆꯠꯂꯔꯣꯏꯅ ꯇꯧꯕ ꯀꯗꯥꯏꯗꯅꯣ ꯆꯠ ꯇꯣꯢꯁꯤꯅ ꯃꯣꯏ ꯉꯥꯇꯪꯕꯒꯤ ꯆꯥꯛ ꯄꯤꯖꯕꯗꯣ ꯑꯩꯈꯣꯢ ꯃꯥꯕꯨꯗꯤ ꯆꯠꯈ꯭ꯔꯦ ꯑꯣ ꯑꯗꯨꯗꯤ ꯅꯪ ꯍꯜꯂꯛ ꯄꯁꯦꯠ ꯄꯨꯡ ꯀꯌꯥꯃꯨꯛꯇ ꯍꯜꯂꯛꯀꯗꯣꯔꯤꯕ
ꯑꯩ ꯉꯥꯏꯍꯥꯛꯇꯪ ꯂꯩꯔ ꯍꯜꯂꯛꯑꯅꯤ ꯃꯣꯏ ꯆꯥꯛ ꯆꯥꯕ ꯂꯣꯏꯔꯒ ꯑꯩꯈꯣꯏ ꯃꯥ ꯂꯧꯔꯒ ꯑꯗꯨꯝ ꯍꯜꯂꯛꯑꯅꯤ
ꯑꯣ ꯒꯥꯔꯤ ꯃꯆꯥꯗ ꯑꯗꯨꯒ ꯑꯃꯨꯛ ꯋꯥꯔꯤ ꯑꯗꯨꯝ ꯁꯥꯟꯅꯁꯤ ꯒꯥꯔꯤ ꯃꯆꯥꯗ ꯆꯠꯂꯤꯕ ꯅꯠꯇ꯭ꯔꯣ
ꯍꯣꯏ ꯒꯥꯔꯤ ꯃꯆꯥꯗ ꯂꯥꯛꯑꯦ ꯑꯗꯨꯒ ꯍꯣꯔꯦꯟ ꯍꯟ ꯕꯗꯨꯁꯨ ꯐꯥꯔꯛ ꯇꯥꯗꯣꯏꯅꯦ ꯃꯝꯂꯤ ꯃꯝꯂꯤ ꯑꯗꯒꯤ ꯂꯝꯕꯤꯁꯤꯁꯨ ꯈꯔꯥ ꯐꯠꯇꯦꯕ ꯑꯈꯣꯏ ꯃꯥꯒꯤ ꯈ꯭ꯋꯥꯡꯁꯨ ꯈꯔꯥ ꯅꯥꯕꯅꯤꯅꯀꯣ ꯎꯝ ꯁꯣꯝꯒꯤꯗꯤ ꯀꯃꯥꯏ ꯀꯃꯥꯏꯅ ꯇꯧꯔꯤꯒꯦ ꯕꯕꯥ ꯍꯣꯏ ꯃꯃꯥ ꯍꯣꯏ
ꯑꯩ ꯃꯃꯥꯍꯣꯏ ꯑꯗꯨꯝ ꯅꯥꯕ ꯌꯦꯛꯄ ꯌꯥꯎꯗꯕ꯭ꯔꯣ ꯀꯃꯥꯏ ꯇꯧꯒꯦ ꯍꯣꯏ ꯅꯥꯕ ꯌꯦꯛꯄ ꯍꯥꯏꯕꯁꯦ ꯌꯥꯝ ꯀꯟꯅ ꯑꯗꯨꯝ ꯀꯅꯣꯗꯤ ꯇꯧꯕꯃꯛꯇꯤ ꯂꯩꯇꯦ ꯂꯩꯇꯕꯁꯨ ꯑꯣꯏꯁꯅꯨ ꯑꯗꯨꯒ ꯑꯁꯨꯝ ꯑꯍꯜ ꯑꯣꯏꯁꯜꯂꯛꯄꯅꯤꯅ ꯍꯣꯏ ꯈ꯭ꯋꯥꯡꯒꯨꯝꯕ ꯈꯤꯇꯪ ꯊꯕꯛ ꯃꯨꯛꯄ ꯊꯕꯛ ꯇꯧꯔꯨꯔꯒꯗꯤ ꯈ꯭ꯋꯥꯡꯒꯨꯝꯕ ꯈꯤꯇꯪ ꯅꯨꯡꯉꯥꯏꯇꯕ ꯑꯗꯒꯤ ꯈꯨ ꯈꯤꯇꯪ ꯅꯨꯡꯉꯥꯏꯇꯕ ꯑꯗꯨꯒꯨꯝꯕ ꯉꯥꯏꯔꯦ ꯑꯗꯨ ꯌꯥꯝ ꯀꯟꯅ ꯑꯔꯨꯕ ꯑꯗꯨ ꯑꯗꯥꯗꯤ ꯇꯧꯗꯕꯁꯨ ꯑꯣꯏꯁꯅꯨ ꯑꯗꯣ ꯁꯣꯝꯒꯤ ꯃꯃꯥꯟ ꯅꯥꯏ ꯍꯥꯏꯕꯗꯨꯁꯨ ꯐꯖꯖꯅꯤꯗ ꯑꯗꯨꯝ ꯈꯤꯇꯪ ꯖꯇꯣꯟ ꯇꯧꯔꯒ ꯑꯍꯟꯕꯗꯤ ꯑꯣꯏꯁꯜꯂꯛꯄꯒꯤꯗꯤ ꯑꯣꯏꯗ
ꯑꯗꯨꯒ ꯑ ꯃꯔꯨꯞꯁꯦ ꯌꯥꯝꯅ ꯂꯩꯒꯨꯝꯕ ꯌꯥꯝꯅ ꯄꯥꯝꯃꯦ ꯄꯥꯝꯃꯦꯅ ꯇꯥꯖꯩ ꯑꯗꯣ ꯍꯧꯖꯤꯛꯀꯥꯟꯗꯤ ꯀꯩꯀꯩ ꯂꯩꯅ ꯊꯥꯔꯤꯒꯦ ꯑꯗꯨꯒ ꯀꯃꯥꯏ ꯀꯃꯥꯏꯅꯋꯥ ꯏꯁꯤꯡ ꯆꯥꯏꯕ ꯇꯧꯒꯦ
ꯑꯣ ꯑꯅꯧꯕꯩ ꯄꯥꯝꯕꯤ ꯊꯥꯅꯕ ꯄ꯭ꯂꯥꯟ ꯇꯧꯔꯤꯒꯦ ꯇꯦ ꯍꯧꯣ ꯎ ꯑꯩꯁꯦ ꯍꯟꯗꯛꯁꯦ ꯑꯦꯕꯦꯟꯗ ꯂꯥꯁꯁꯦ ꯃꯆꯨ ꯁꯨꯅꯕ ꯊꯥꯁꯤꯔꯅꯗꯤ ꯈꯜꯂꯝꯕꯅꯦ ꯑꯗꯨꯒ ꯅꯣꯡꯃ ꯂꯩꯕ ꯆꯠꯄꯁꯤꯗ ꯑꯩꯈꯣꯏꯅ ꯂꯩꯒꯦ ꯈꯟꯕ ꯗꯨꯀꯥꯟꯁꯦ ꯑꯩꯈꯣꯏꯒ ꯈꯤꯇꯪ ꯈꯪꯅꯕ ꯑꯗꯨ ꯈꯪꯅꯕ ꯗꯨꯀꯥꯟꯁꯤꯗ ꯍꯪꯕꯁꯤꯗ ꯆꯥꯔꯠ ꯃꯌꯥꯝ ꯂꯩꯔꯒ ꯃꯆꯨꯁꯤꯅ ꯁꯥꯠꯄ ꯑꯣꯏꯗꯕ ꯑꯗꯨꯅ ꯁꯥꯠꯄ ꯑꯣꯏꯗꯕꯒꯤ ꯀꯔꯝꯕ ꯑꯣꯏꯗꯣꯏꯅꯣ ꯈꯪꯗꯗꯅ ꯂꯩꯔꯛꯈꯤꯗ꯭ꯔꯦ ꯑꯗꯨꯗꯒꯤ ꯑꯗꯨꯝ ꯂꯩ ꯑꯗꯨꯒ ꯍꯧꯖꯤꯛ ꯍꯧꯖꯤꯛꯀꯤ ꯑꯣꯏꯅꯗꯤ ꯊꯣꯏꯗꯣꯛꯄ ꯊꯥꯕ ꯈꯣꯠꯄ ꯂꯩꯇꯦ ꯑꯦꯄ꯭ꯔꯤꯜ ꯐꯨꯜꯒꯤ ꯃꯆꯨ ꯁꯨꯅꯕ ꯊꯝꯒꯦꯅꯗꯤ ꯈꯟꯕꯅꯦ ꯑꯗꯣ ꯑꯗꯨꯃꯛꯁꯨ ꯁꯨꯗ꯭ꯔꯤ ꯑꯗꯨꯝ ꯑꯉꯧꯕꯒ ꯑꯉꯥꯡꯕꯒ ꯑꯅꯤꯃꯨꯛꯇꯪ ꯂꯩꯗ ꯉꯥꯏꯔꯤ ꯉꯝꯃꯒꯗꯤ ꯅꯪ ꯁꯣꯝꯅꯁꯨ ꯈꯪꯕ ꯂꯩꯔꯒꯗꯤ ꯑꯦꯕ꯭ ꯐꯨꯜ ꯃꯆꯨ ꯁꯨꯕ ꯑꯩꯅ ꯍꯧꯖꯤꯛ ꯍꯥꯏꯔꯤꯕ ꯑꯉꯧꯕ ꯑꯉꯥꯡꯕ ꯅꯠꯇꯕ ꯂꯩꯔꯒꯗꯤ ꯑꯗꯨꯝ ꯍꯥꯏꯕꯤꯔꯛꯑꯣ ꯑꯗꯨꯒ ꯆꯥꯔ ꯂꯧꯃꯤꯟꯅꯔꯨ ꯁꯤꯁꯨ ꯁꯤꯁꯨ ꯌꯥꯏꯌꯦ ꯑꯗꯨꯒ ꯑꯩꯅ ꯋꯥꯔꯤꯗꯒꯤ ꯍꯥꯏꯕ ꯂꯩ ꯃꯅꯥꯒꯤꯗꯨꯃꯛ ꯌꯥꯔꯒꯗꯤ ꯃꯊꯪ ꯆꯠꯄꯗ ꯁꯣꯏꯗꯅ ꯄꯨꯕꯤꯔꯛꯅꯕ ꯇꯧꯕꯤꯌꯨ
ꯎꯝ ꯍꯣꯏ ꯑꯗꯣ ꯃꯐꯝꯁꯦ ꯌꯥꯝ ꯆꯤꯛꯑꯦ ꯋꯥꯏꯔꯤ ꯑꯣꯏꯕꯒꯤꯔ ꯈꯪꯗꯦ ꯃꯣꯏꯒꯤ ꯍꯥꯏꯗꯤ ꯎꯄꯥꯜ ꯋꯥꯄꯥꯜꯒ ꯐꯖꯅ ꯍꯧꯔꯒꯀꯣ ꯂꯧꯕꯨꯛ ꯅꯥꯀꯟ ꯑꯣꯏꯕꯒꯤ ꯐꯖꯅ ꯏꯪꯅ ꯆꯤꯛꯅ ꯂꯩꯕꯗꯣ ꯑꯣꯏꯌꯦ ꯌꯥꯝ
ꯂꯩꯕꯗꯣ ꯑꯣꯏꯌꯦ ꯌꯥꯝ ꯅꯨꯡꯉꯥꯏꯌꯦ ꯅꯨꯃꯤꯗꯥꯡ ꯍꯛꯆꯥꯡꯁꯦ ꯌꯥꯝ ꯆꯤꯛꯦꯀꯣ ꯑꯇꯤꯌꯥꯒꯁꯦ ꯐꯖꯅ ꯊꯥꯃꯤꯁꯥꯛ ꯀꯛ ꯎꯗꯅꯣ ꯇ ꯑꯥ ꯌꯥꯝ ꯅꯨꯡꯉꯥꯏꯕꯅꯦ ꯐ ꯌꯥꯝ ꯅꯨꯡꯉꯥꯏꯕꯅꯦ ꯑꯗꯨꯒꯨꯝꯕ ꯒꯤ ꯃꯍꯥꯎꯗꯁꯨ ꯑꯗꯣ ꯁꯣꯝꯁꯦ ꯍꯧꯖꯤꯛ ꯀꯅꯥ ꯀꯅꯥ ꯂꯩꯃꯤꯟꯅꯔꯤꯒꯦ ꯏꯊꯣꯝꯗ ꯂꯩꯕꯁꯨ ꯃꯥꯟꯗꯦ ꯑꯗꯩ ꯑꯃꯨꯛꯁꯨ ꯊꯅ ꯂꯩꯕꯁꯨ ꯃꯥꯜꯂꯤ ꯇꯧꯕꯅꯣ
ꯑꯣ ꯑꯩꯁꯦ ꯑꯉꯥꯡ ꯃꯣꯏ ꯑꯁꯦ ꯇꯨꯏꯁꯟ ꯇꯧꯔ ꯇꯨꯏꯁꯟ ꯇꯧꯔꯝꯕ ꯑꯗꯨꯏ ꯃꯅꯥꯛꯇ ꯉꯍꯥꯛꯇꯪ ꯂꯩꯔꯝꯃꯦ ꯑꯗꯨꯒ ꯊꯣꯡꯒꯥꯜꯗ ꯊꯣꯛꯂꯛꯑꯦ ꯑꯗꯨꯒ ꯃꯔꯨꯞꯀ ꯋꯥꯔꯤ ꯁꯥꯟꯅꯅꯕꯅ ꯊꯣꯛꯂꯛꯏꯅꯦ ꯍꯧꯖꯤꯛꯁꯦ ꯃꯤ ꯑꯇꯣꯞꯄ ꯇꯥꯔꯒꯗꯤ ꯃꯈꯣꯜ ꯃꯌꯥꯝꯗꯣ ꯇꯧꯔꯒ ꯇꯥꯐꯝ ꯈꯪꯔꯣꯏꯗꯕꯀꯣ
ꯑꯗꯨ ꯊꯥꯕꯜꯃꯅꯝꯁꯨ ꯉꯥꯛꯇꯪ ꯄꯥꯏꯔꯛꯏ ꯁ꯭ꯋꯥꯏꯗ ꯂꯩ ꯅꯪꯗꯤ ꯅꯣꯡꯉꯥꯟꯈꯤꯕꯅ ꯍꯥꯟꯈ꯭ꯔꯕꯣꯏ
ꯅꯤꯡꯁꯤꯡꯉꯛꯏꯔꯕ ꯀꯩꯅꯣꯒꯤ ꯐꯤꯂꯝꯒꯤ ꯗꯥꯏꯂꯣꯛꯇꯣ
ꯅꯤꯡꯁꯤꯡꯉꯛꯑꯦ ꯑꯗꯣ ꯑꯩꯗꯤ ꯇꯨꯔꯦꯟ ꯋꯥꯡꯃꯒꯤ ꯑꯃꯗꯣ ꯃꯥꯅ ꯉꯥꯡꯕ ꯗꯥꯏꯂꯣꯛꯇꯣ ꯑꯣꯏꯅ ꯅꯤꯡꯁꯤꯡꯉꯦ ꯅꯝꯕꯗꯨꯅ
ꯍꯧꯖꯤꯛꯀꯥꯟꯁꯦ ꯀꯩꯅꯣ ꯈꯪꯗꯦ ꯑꯍꯟ ꯃꯈꯩꯁꯦ ꯌꯨ ꯂꯣꯏ ꯉꯥꯎꯋꯦ ꯌꯨ ꯉ ꯌꯨ ꯉꯥꯎꯗꯕ ꯑꯍꯟ ꯑꯝꯇ ꯂꯩꯇ꯭ꯔ ꯃꯥꯜꯂꯦ ꯑꯁꯨꯝ ꯅꯨꯃꯤꯗꯥꯡ ꯊꯦꯡꯅꯕꯁꯦ ꯌꯨ ꯉꯥꯎꯔꯒ ꯐꯩ ꯐꯩ ꯆꯠꯄ ꯑꯗꯨꯃꯥꯏꯅ ꯇꯧꯔꯒ ꯑꯗꯨꯝ ꯊꯦꯡꯅꯩꯌꯦꯕ
ꯍꯧꯖꯤꯛꯀꯥꯟꯅ ꯒ꯭ꯌꯥꯟ ꯇꯥꯔꯛꯏꯁꯦ ꯅꯪ ꯉꯥꯏꯔꯦꯅꯦꯀꯣ ꯅꯣꯏꯒꯤ ꯀꯥꯡꯕꯨꯨꯁꯤꯃ ꯉꯥꯏꯔꯦ ꯈꯔ ꯒ꯭ꯌꯥꯟ ꯇꯥꯔꯤꯁꯦ ꯑꯩꯅ ꯁꯨꯝ ꯎꯖꯕꯗ ꯍꯥꯏꯇꯥꯔꯦ ꯑꯗꯣ ꯁꯣꯝꯁꯦ ꯍꯌꯦꯡ ꯊꯕꯛ ꯆꯠꯕꯤꯒꯗ꯭ꯔꯥ ꯅꯠꯇ꯭ꯔꯒ ꯃꯣꯔꯅꯤꯡ ꯋꯥꯛꯀꯨꯝꯕ ꯆꯠꯁꯦꯅ ꯀꯦꯅ ꯈꯟꯕꯒꯤ ꯄ꯭ꯂꯥꯟ ꯂꯩꯕ꯭ꯔꯥ ꯀꯃꯥꯏꯅ ꯇꯧꯒꯦ
ꯑꯗꯣ ꯑꯩꯁꯨ ꯁꯤ ꯄꯥꯎ ꯐꯥꯎꯅꯒꯅꯤ ꯑꯩꯒꯤ ꯌꯣꯒ ꯇꯧꯕ ꯅꯨꯄꯥꯗꯨꯒ ꯃꯥꯅ ꯍꯌꯦꯡꯗꯨꯣ ꯇꯧꯁꯦ ꯍꯥꯏꯔꯒꯗꯤ ꯇꯧꯔꯦ ꯇꯧꯗ꯭ꯔꯒꯗꯤ ꯑꯗꯨꯝ ꯋꯥꯋꯥꯛꯀꯤꯡ ꯆꯠꯅꯕ ꯇꯧꯁꯦ ꯑꯩꯁꯨ ꯅꯨꯃꯤꯠ ꯈꯨꯗꯤꯡꯒꯤ ꯆꯠꯄꯁꯦ ꯌꯥꯝ ꯄꯥꯝꯖꯩ ꯍꯛꯆꯥꯡ ꯑꯌꯨꯛ
ꯑꯥꯡ ꯉꯥꯏꯍꯥꯛꯇꯪ ꯆꯠꯄꯁꯦ ꯌꯥꯝꯅ ꯌꯥꯝ ꯅꯨꯡꯉꯥꯏ ꯍꯥꯏꯇꯥꯔꯦꯀꯣ ꯑꯗꯨꯅ ꯑꯗꯨꯝ ꯄꯥꯎꯗ ꯍꯥꯏꯖꯔꯀꯦ ꯍꯣꯔꯦꯟ ꯅꯉꯣꯟꯗꯀꯣ ꯑꯍꯣꯏ ꯑꯩꯈꯣꯏꯁꯨ ꯃꯤ ꯈꯔ ꯌꯥꯝꯅ ꯁꯨꯅ ꯆꯠꯄꯗꯨꯅ ꯅꯨꯡꯉꯥꯏꯖꯩ ꯖꯩ ꯍꯥꯏꯗꯤ ꯄꯥꯎꯗꯨ ꯐꯥꯎꯗꯣꯛꯄꯤꯔꯣ ꯑꯗꯨꯒ ꯑꯩꯈꯣꯏ ꯑꯗꯨꯁꯨ ꯃꯥꯡꯖꯧꯅꯅ ꯈꯪꯍꯟꯕꯤꯔꯛꯑꯣ ꯑꯗꯨ ꯑꯣꯏꯕ ꯇꯥꯔꯒꯗꯤ ꯑꯩꯈꯣꯏꯅꯁꯨ ꯁꯣꯝꯁꯦ ꯍꯌꯦꯡ ꯂꯥꯛꯀꯅꯤ ꯂꯥꯛꯑꯣꯏ ꯍꯥꯏꯕꯁꯦ ꯈꯨꯗꯛ ꯈꯨꯗꯛꯇ ꯍꯥꯏꯅꯕꯒꯤ ꯃꯍꯨꯠꯇ ꯈꯪꯉꯒ ꯂꯩꯔꯒꯗꯤ ꯍꯧꯗꯣꯛ ꯈꯣꯗꯣꯛꯇ ꯇꯧꯔꯛꯄꯁꯨ ꯈꯤꯇꯪ ꯉꯟꯅ ꯍꯧꯗꯣꯛꯂꯛꯄ ꯌꯥꯏ ꯉꯁꯤꯗꯤ ꯁꯣꯝꯁꯦ ꯑꯩꯈꯣꯏ ꯈꯔ ꯉꯥꯏꯈꯤꯕ ꯃꯥꯜꯂꯦ ꯑꯩꯈꯣꯏꯅ ꯈꯟꯕꯗꯗꯤ ꯈꯣꯡꯉꯒ ꯂꯥꯛꯑꯒꯗꯤ ꯍꯦꯟꯅ ꯉꯥꯏꯒꯗ꯭ꯔꯥ ꯈꯟꯕꯅꯤ ꯑꯗꯨꯗ ꯒꯥꯔꯤꯅ ꯂꯥꯛꯄꯗꯨꯃꯒꯤ ꯑꯣꯏꯅꯗꯤ ꯌꯥꯝ ꯐꯈ꯭ꯔꯦ ꯌꯥꯝ ꯀꯟꯅ ꯉꯥꯏꯅꯕꯗꯤ ꯑꯣꯏꯈꯤꯗ꯭ꯔꯦ ꯑꯗꯣ ꯌꯥꯔꯒꯗꯤ ꯍꯌꯦꯡ ꯂꯥꯛꯀꯗꯕ ꯑꯣꯏꯔꯒꯗꯤ ꯑꯗꯨꯝ ꯃꯇꯝ ꯈꯤꯇꯪ ꯉꯟꯅ ꯂꯥꯛꯄꯤꯌꯣ ꯍꯥꯏꯕꯗꯤ ꯈꯤꯇꯪ ꯀꯨꯏꯅ ꯑꯩꯈꯣꯏ ꯃꯌꯥꯝ ꯄꯨꯟꯕ ꯌꯥꯅꯕꯒꯤ ꯍꯥꯏꯖꯕꯅꯤꯀꯣ ꯉꯥꯏꯕꯒꯤ ꯍꯥꯏꯖꯕꯗꯤ ꯅꯠꯇꯦ
ꯍꯣꯏ ꯑꯗꯨꯁꯨ ꯑꯩꯁꯨ ꯄꯥꯝꯃꯦ ꯑꯗꯣ ꯁꯣꯝꯅ ꯁꯣꯝꯗꯣ ꯈꯤꯇꯪ ꯉꯟꯅ ꯍꯧꯒꯠꯂꯒ ꯆꯠꯁꯦ ꯍꯥꯏꯕ ꯌꯥꯔꯒꯗꯤꯀꯣ ꯍꯦꯟꯅ ꯅꯨꯡꯉꯥꯏꯒꯗꯕꯅꯤ ꯀꯩꯒꯤꯅꯣ ꯍꯥꯏ ꯇꯥꯔꯗꯤ ꯄꯨꯡ ꯇꯔꯨꯛ ꯍꯥꯏꯕꯁꯦ ꯅꯨꯡꯁꯥ ꯐꯖꯅ ꯊꯣꯛꯄ ꯑꯗꯨꯒ ꯏꯁꯥꯗ ꯏꯅꯔꯖꯤ ꯐꯖꯅ ꯄꯤꯒꯗꯕꯣ
ꯄꯤꯒꯗꯕ ꯃꯇꯝꯗꯣ ꯑꯗꯨꯗꯒꯤ ꯈꯤꯇꯪ ꯆꯣꯟꯊꯕꯗꯣ ꯑꯗꯨꯒꯤꯁꯇꯪꯗꯤ ꯅꯨꯡꯉꯥꯏꯖꯗꯦ ꯑꯩꯁꯨ ꯉꯟꯅꯕꯗꯤ ꯍꯣꯠꯅꯕꯅꯦ ꯉꯁꯥꯏꯗꯣ ꯑꯗꯣ ꯈꯪꯗꯦ ꯃꯔ ꯃꯔꯥꯡ ꯃꯔꯥꯡ ꯇꯧꯕꯗ ꯑꯗꯨꯝ ꯊꯦꯡꯗꯣꯛꯈꯤ ꯑꯗꯣ ꯍꯜꯂꯝꯗꯥꯏꯗꯁꯨ ꯑꯩꯁꯦ
ꯍ
ꯑꯩꯈꯣꯏ ꯑꯩꯈꯣꯏ ꯏꯌꯥꯝꯕꯅ ꯐꯣꯟ ꯇꯧꯕꯗꯒꯤ ꯑꯗꯨꯝ ꯀꯧꯔꯛꯑꯦ ꯑꯗꯨꯒ ꯅꯣꯏꯗꯁꯨ ꯍꯥꯏꯔꯝꯗꯦ ꯆꯠꯂꯒꯦ ꯈꯣꯠꯂꯒꯦꯅꯀꯣ ꯑꯗꯨꯁꯨ ꯅꯨꯡꯉꯥꯏꯇꯦ ꯃꯊꯪꯗꯗꯤ ꯐꯖ ꯍꯥꯏꯔꯀꯦꯏ ꯀꯩꯁꯨ ꯀꯥꯏꯗꯦ ꯑꯗꯨꯝ ꯇꯔꯨꯛ ꯇꯥꯗꯕꯤꯗ ꯃꯉꯥ ꯃꯤꯅꯤꯠ ꯅꯤꯐꯨ ꯃꯉꯥꯗ ꯆꯠꯄ ꯍꯧꯁꯁꯨ ꯌꯥꯏ ꯃꯔꯝꯗꯤ ꯑꯩꯈꯣꯏ ꯑꯩꯅ ꯍꯧꯒꯠꯄꯁꯦ ꯑꯗꯨꯝ ꯃꯉꯥ ꯃꯈꯥꯏꯗ ꯍꯧꯒꯠꯂꯒ ꯑꯗꯨꯝ ꯃꯅꯨꯡꯗ ꯌꯧꯕ ꯃꯇꯝꯗ ꯑꯗꯨꯝ ꯇꯔꯨꯛ ꯇꯥꯗꯦꯕ ꯑꯗꯨꯝ ꯃꯉꯥ ꯃꯤꯅꯤꯠ ꯅꯤꯐꯨ ꯃꯉꯥ ꯌꯥꯡꯈꯩ ꯊꯦꯡꯉꯕꯤꯗꯀꯣ ꯁꯤ ꯆꯥꯡꯗꯝ ꯑꯗꯨꯝ ꯌꯧꯋꯦ ꯑꯗꯨꯅ ꯇꯔꯨꯛ ꯇꯥ ꯐꯥꯠꯇ꯭ꯔꯤꯉꯩꯗ ꯑꯗꯨꯝ ꯆꯠꯄꯁꯨ ꯌꯥꯗꯤ ꯌꯥꯒꯅꯤ ꯑꯗꯨꯝ ꯑꯃꯒ ꯑꯃꯒ ꯉꯥꯏꯅꯗ꯭ꯔꯒꯗꯤꯀꯣ ꯑꯗꯨꯗ ꯌꯥꯝ ꯀꯟꯅ ꯉꯟꯕꯗꯨꯗꯤ ꯑꯩꯁꯨ ꯑꯃꯨꯛ ꯍꯣꯔꯦꯟ ꯊꯕꯛ ꯆꯠꯀꯗꯕꯅꯤꯅ ꯑꯃꯨꯛ ꯅꯨꯡꯉꯥꯏꯖꯗꯕ ꯑꯥꯗ ꯍꯣꯔꯦꯟ ꯇꯨꯝꯕꯁꯨ ꯌꯥꯔꯣꯏ ꯅꯠꯇꯕꯅꯤꯅ ꯑꯗꯨꯝ ꯆꯤꯜꯂꯦ ꯍꯥꯏꯕꯒꯤꯕꯨꯗꯤ ꯅꯠꯇꯕ ꯀꯣꯝꯃꯒꯁꯨ ꯍꯦꯛ ꯏꯅꯤꯡꯇꯝꯅ ꯇꯤꯡꯊꯣꯛꯇꯅ ꯈꯣꯠꯇꯣꯛꯇꯅ ꯇꯨꯝꯕꯗꯨꯗꯤ ꯍꯦꯛ ꯌꯥꯗꯕꯅꯤꯅ ꯑꯗꯨꯒꯤꯁꯨ ꯁꯨꯝ ꯈꯟꯕꯒꯤ ꯈꯤꯇꯪ ꯌꯥꯝ ꯀꯟꯅ ꯉꯟꯕꯗꯣ ꯅꯨꯡꯉꯥꯏꯖꯗꯕꯅꯦ ꯑꯗꯣ ꯍꯥꯏꯔꯤꯕ ꯃꯇꯝꯁꯦ ꯍꯥꯏꯗꯤ ꯇꯔꯨꯛ ꯐꯠꯇꯕ ꯃꯉꯥ ꯐꯨꯠ ꯃꯉꯥ ꯃꯤꯅꯤꯠ ꯅꯤꯐꯨ ꯃꯉꯥ ꯁ꯭ꯋꯥꯏꯗꯒꯤ ꯆꯠꯄ ꯍꯧꯔꯒꯗꯤ ꯑꯗꯨꯝ ꯇꯦꯛ ꯇꯦꯛ ꯑꯃꯨ ꯄꯣꯠꯁꯨꯌꯥꯏꯁꯤꯗꯒꯤ ꯍꯦꯟꯅ ꯉꯟꯈꯠꯂꯛꯄꯗꯣ ꯍꯧꯖꯤꯛ ꯀ ꯑꯣꯏꯅꯗꯤ ꯑꯗꯨꯗ ꯌꯦꯡꯉꯁꯦ
ꯍꯣꯏ ꯑꯗꯨꯃꯥꯏꯅ ꯇꯧꯁꯦ ꯑꯗꯣ ꯑꯩ ꯉꯁꯤꯁꯦ ꯋꯀꯤꯡ ꯆꯠꯂꯨꯕꯒꯤ
ꯆꯠꯂꯨꯕꯒꯤ ꯍꯩꯅꯧꯒ ꯀꯥꯔꯒ ꯍꯦꯛꯎꯨꯕꯒꯤ ꯏꯁꯥꯁꯦ ꯈꯔ ꯊꯤꯟꯗꯣꯛꯄꯗꯅ ꯊꯤꯟꯗꯣꯛꯀꯗꯕꯗꯤ ꯃꯥꯜꯂꯦ ꯍꯌꯦꯡꯗꯤ ꯏꯁꯥꯁꯦ ꯉꯁꯥꯏ ꯈꯤꯇꯪ ꯈꯣꯒꯥꯏꯕꯁꯨ ꯂꯩꯔꯝꯃꯦ ꯈꯨꯠ ꯈꯨꯠꯇ ꯀꯣ ꯑꯗꯨꯅ ꯍꯌꯦꯡ
ꯈꯤꯇꯪꯗꯤ ꯊꯦꯡꯒꯗꯕꯗꯤ ꯃꯥꯜꯂꯦ ꯑꯗꯨꯗ ꯉꯟꯅꯕꯗꯤ ꯑꯗꯨꯝ ꯍꯣꯠꯅꯔꯛꯀꯦ ꯍꯥꯏꯗꯤ
ꯦ ꯍꯥꯏꯗꯤ ꯃꯌꯥꯝ ꯆꯠꯇꯣꯏꯅꯤꯅꯀꯣ ꯑꯩꯁꯨ ꯉꯝꯅꯕ ꯍꯣꯠꯅꯔꯛꯀꯅꯤ ꯑꯗꯨꯅ ꯉꯥꯏꯊꯣꯛ ꯉꯥꯏꯁꯤꯟ ꯇꯧꯅꯁꯤ ꯈꯤꯇꯪ ꯌꯥꯝ ꯅꯨꯡꯉꯥꯏꯖꯔꯦ ꯍꯌꯦꯡ ꯁꯣꯏꯗꯅ ꯂꯥꯛꯄꯤꯅꯕ ꯇꯧꯕꯤꯌꯨ ꯀꯩꯁꯨ ꯀꯥꯏꯗꯦ ꯉꯥꯏꯍꯥꯛ ꯉꯥꯏꯊꯣꯛ ꯉꯥꯏꯁꯤꯟ ꯇꯧꯕꯗ ꯑꯗꯣ ꯌꯥꯝ ꯅꯨꯡꯉꯥꯏꯖꯔꯦ ꯁꯨꯝꯅ ꯋꯥꯔꯤ ꯁꯥꯟꯅꯖꯕ ꯑꯗꯨ ꯑꯩ ꯊꯝꯖꯅꯕ ꯇꯧꯖꯔꯒꯦ ꯍ